ꯍꯜꯂꯣ
ꯎꯝ ꯅꯨꯄꯥꯁꯨ ꯃꯁꯛ ꯐꯖꯔꯦ ꯅꯨꯄꯤꯁꯨ ꯃꯁꯛ ꯐꯖꯔꯦ ꯄꯥꯛꯑꯦ ꯌꯥꯝ ꯄꯥꯏ
ꯏꯁ ꯌꯥꯔꯦꯅ
ꯑꯁ ꯁꯨꯃꯥꯏꯅ ꯍꯥꯏꯕꯤꯔꯒ ꯌꯥꯔꯦ ꯍꯥꯏꯔꯗꯤ ꯑꯁ ꯌꯥꯝ ꯅꯨꯡꯉꯥꯏꯔꯦ ꯑꯁ ꯌꯥꯝ ꯅꯨꯡꯉꯥꯏꯔꯦ ꯄꯩꯁꯥ ꯊꯥꯔꯛꯀꯦ ꯑꯗꯨꯃꯥꯏ ꯍꯥꯏꯗꯣꯏꯅꯦ
ꯝꯝ ꯎꯝ ꯅꯪꯁꯤꯦ ꯏꯅꯥꯎ ꯅꯨꯄꯥ ꯑꯃ ꯌꯥꯝ ꯃꯥꯜꯂꯦ ꯋꯥ ꯈꯨꯗꯤꯡ ꯍꯤꯔꯝ ꯈꯨꯗꯤꯡꯃꯛ ꯄꯩꯁꯥ ꯄꯩꯁꯥ ꯊꯕꯛ ꯊꯥꯒꯅꯤ ꯄꯩꯁꯥ ꯁꯨꯃꯥꯏꯅ ꯍꯥꯏꯕꯤꯌꯣ ꯄꯩꯁꯥ ꯊꯥꯕ ꯈꯨꯗꯤꯡ ꯍꯥꯏꯕ ꯈꯨꯗꯤꯡ ꯄꯩꯁꯥ ꯄꯤꯌꯣ ꯍꯥꯏꯌꯦ
ꯍ
ꯀꯃꯥꯏꯅ ꯇꯧꯗꯣꯏꯅꯣ ꯁꯤ
ꯈꯪꯗ꯭ꯔꯦ
ꯏ ꯍ
ꯃꯤ ꯅꯪꯒꯤ ꯃꯤꯒꯤ ꯄꯁꯥꯏ ꯇꯥꯝꯕꯤ ꯀꯅꯤꯔꯦ
ꯅꯪꯒꯤ ꯄꯩꯁꯥꯁꯨ ꯂꯧꯕꯤꯒꯦ ꯇꯥꯔꯕꯁꯦ
ꯎꯝ
ꯅꯪꯒꯤ ꯄꯩꯁꯥꯁꯨ ꯂꯧꯅꯤꯡꯉꯥꯏꯅꯦ ꯇꯥꯟꯕ ꯈꯛꯇ ꯅꯠꯇꯦ
ꯔꯤꯍꯕ
ꯅꯪꯒꯤ ꯄꯩꯁꯥꯁꯨ ꯂꯧꯗꯣꯏꯅꯦꯕ
ꯑꯩꯒꯤ ꯄꯩꯈꯥꯁꯨ ꯂꯧꯗꯣꯏꯅꯦꯕ ꯑꯩꯒꯤ ꯐꯤ ꯑꯣꯏꯅ ꯉꯆꯦ ꯑꯩ ꯑꯃꯨꯛ ꯂꯥꯏꯔꯒ ꯂꯩꯕꯁꯨ ꯅꯪ ꯈꯪꯗꯕ ꯃꯌꯨꯝ ꯄꯥꯡꯜꯂꯣ ꯍꯥꯏꯌꯦ ꯑꯑꯣꯟꯄꯣꯠꯀꯤꯁꯨ ꯃꯇꯦꯡ ꯄꯥꯡꯕꯤꯏꯁꯦ ꯄꯥꯡꯕꯤꯔꯛꯑꯦꯁꯨ ꯍꯥꯏꯔꯒ
ꯑꯣꯝꯄꯣꯠ ꯇꯧꯋꯅ ꯑꯗꯨ ꯑꯗꯨꯗꯤ ꯑꯁ ꯇꯝꯄꯥꯛꯇ ꯂꯩꯕ ꯁꯤꯡꯁꯤꯅ ꯇꯧꯕꯅꯦ
ꯑꯗꯨꯒ ꯑꯩꯉꯣꯟꯗ ꯑꯣꯏꯅ ꯗꯥꯛ ꯇꯧꯔꯒ ꯇꯧꯔꯒ ꯂꯩꯔꯤꯕꯁꯤꯕꯨ ꯀꯃꯥꯏꯅ ꯀꯔꯝꯕ ꯏꯅꯥꯎꯅꯣ ꯍꯥꯏꯕ
ꯅꯅꯥꯎ ꯑꯩ ꯇꯧꯕꯤꯒꯦ ꯑꯁ ꯑꯩ ꯅꯪꯒꯤ ꯆꯥꯔꯖꯔ ꯂꯩꯕꯤꯒꯦ
ꯎꯝ
ꯍꯩ ꯍꯩ
ꯑꯁꯦꯡꯕꯅꯦ ꯆꯥꯔꯖꯔ ꯃꯃꯜ ꯇꯥꯡꯕ ꯂꯩꯕꯤꯒꯦ ꯄꯋꯥꯔ ꯕꯦꯡ ꯑꯃꯒ ꯑꯩꯒꯤ ꯅꯪ ꯑꯌꯟꯄꯣ
ꯍꯥꯏ ꯀꯣ ꯏꯝꯐꯥꯜ ꯁꯤ ꯈꯥꯕ꯭ꯔ
ꯍꯥ
ꯁꯥꯕ꯭ꯔꯣ ꯅꯣꯏ ꯃꯐꯝꯗꯨꯁꯨ
ꯑꯦ ꯀꯩꯅꯣꯃꯨ ꯀꯥꯏꯔꯣ
ꯅꯣꯏꯒꯤ ꯃꯐꯝꯗꯨꯁꯨ ꯌꯥꯝ ꯁꯥꯕ꯭ꯔꯥ ꯍꯥꯏꯕ
ꯑꯣ ꯁꯋꯌꯦ ꯁꯋ ꯌꯥꯝ ꯅꯪ ꯆꯤꯟꯅ ꯌꯥꯝ ꯂꯨꯖ ꯇꯧꯔꯛꯀꯅꯨꯅꯦ
ꯃꯥꯅ ꯑꯩꯉꯣꯟꯗ ꯌꯥꯝꯅ ꯑ ꯇꯝꯕꯤ ꯇꯥꯛꯄꯤꯅꯤꯡꯕꯅ ꯃꯔꯣꯜ ꯑꯃ ꯑꯩ ꯏꯅꯥꯎꯁꯤ ꯀ ꯇꯧꯔꯤꯅꯣ ꯑꯩꯗꯤ
ꯑꯁ
ꯅꯥꯎꯁꯦ ꯅꯅꯥꯎ ꯁꯦ ꯀꯃꯥꯏ ꯇꯧꯁꯦꯔ꯫
ꯆꯥꯛ ꯆꯥꯟꯒ꯭ꯔꯦꯗꯒꯣ
ꯏꯁꯥꯅ ꯍꯥꯎꯇꯕꯒꯤꯔꯣ ꯅꯪꯒꯤꯁꯕꯣ
ꯑ ꯌꯥꯗ꯭ꯔꯦ ꯂꯩꯕ ꯌꯥꯗ꯭ꯔꯦ ꯑꯁ ꯌꯨꯝ ꯄꯥꯟꯗ ꯃꯤ ꯂꯩꯔꯤ ꯅꯨꯡꯉꯥꯏꯅꯤꯗ
ꯑꯩꯗꯤ ꯉꯝꯃꯔꯣꯏꯗ ꯅꯪꯒꯤꯗꯤ ꯑꯩ ꯆꯠꯈꯤꯕ ꯉꯝꯗꯦ
ꯑ ꯆꯍꯤꯗꯣ ꯊꯤꯕꯤꯌꯣ
ꯏꯆꯦ ꯉꯁꯤ ꯌꯨꯝ ꯆꯂꯒ ꯐꯖꯅ ꯈꯜꯂꯨꯕꯣꯏ ꯍꯥꯏꯕꯗꯣ ꯑꯁ ꯑꯗꯨꯃꯥꯏꯅ ꯍꯥꯏꯔꯒꯞꯉꯁꯤꯃꯨꯛ ꯆꯦꯗꯅꯀꯣ ꯑꯁ ꯕꯦꯔꯥ ꯀꯥꯔꯛꯀꯅꯤ
ꯌꯥꯔꯅꯪ
ꯇꯧꯅꯤꯡꯉꯁꯨ ꯑꯩ ꯁꯨꯇꯤ ꯂꯩ ꯀꯥꯟꯗ ꯆꯦꯟꯅꯤꯡꯉꯦꯁꯨ ꯆꯦꯜꯂꯣ ꯫ ꯑꯩ ꯍꯥꯏꯔꯛꯀꯦ ꯑꯃꯨꯛꯀ
ꯇꯥꯕ꯭ꯔꯣ
ꯑꯩ ꯃꯥꯗꯤ ꯍꯥꯏꯕ ꯋꯥ ꯊꯣꯛꯇ꯭ꯔꯤꯉꯩꯗꯨꯗꯒꯤꯗꯤ ꯑꯁꯥꯏ
ꯂꯧꯕꯤꯅꯤ ꯍꯥꯏꯔꯗꯤ ꯌꯥꯝ ꯐꯩꯌ
ꯑꯁ ꯏꯆꯦ ꯅꯪ ꯕꯦꯡ ꯑꯦꯀꯥꯎꯟꯗ ꯐꯖꯅ ꯃꯌꯥꯝ ꯂꯩꯔꯝꯅꯤꯀꯣ ꯄꯩꯁꯥ ꯫
ꯈꯪꯉꯦ ꯈꯪꯉꯦ
ꯌꯥꯔ
ꯈꯪꯉꯦ ꯑꯩ ꯂꯣꯏꯅ ꯈꯪꯉꯦ ꯅꯪ ꯑꯦꯀꯥꯎꯟꯁꯦ ꯆꯦꯛ ꯇꯧꯒꯦ ꯅꯪꯒꯤ ꯕꯦꯂꯦꯟꯁ
ꯃꯁꯛ ꯇꯨꯒ ꯀꯗꯥꯏ ꯗꯒꯤ ꯄꯩꯁꯥ ꯂꯩꯔꯕꯥ ꯑꯩ ꯑꯩꯁꯦ ꯅꯆꯦ ꯂꯥꯏꯔꯕꯤ ꯥꯅꯪꯒꯤꯗꯤ ꯅꯆꯦꯅꯦꯀꯣ ꯑꯦꯁꯗꯤ
ꯌꯥꯔꯦ ꯌꯥꯔꯦ ꯑꯗꯨ ꯑꯣꯏꯔꯁꯨ ꯅꯣꯡꯃꯒꯤ ꯑꯆꯥꯄꯣꯠ ꯆꯥꯅꯤꯉꯥꯏ ꯊꯥꯔꯛꯄ ꯌꯥꯏ ꯀꯩꯅꯣ ꯫
ꯔꯁꯤ ꯌꯥꯝ ꯀꯪꯉꯤ ꯅꯪꯁꯤ꯫
ꯍꯥ
ꯅꯆꯤꯟ ꯌꯥꯝ ꯍꯩꯒꯅꯣꯕ
ꯁꯤꯌꯥ
ꯑꯇꯣꯞꯄ ꯋꯥꯔꯤ ꯁꯥꯥꯎꯕ ꯑ ꯄꯣꯠ ꯆꯥꯅꯤꯡꯉꯥꯏ ꯆꯥꯛ ꯆꯥꯅꯤꯡꯉꯥꯏ ꯋꯥꯔꯤꯈꯛꯇ ꯀꯔꯤꯔꯥ
ꯎꯝ
ꯇꯩꯕꯪ ꯄꯨꯟꯁꯤꯗ ꯄꯨꯟꯁꯤꯗ ꯑꯆꯥꯄꯣꯠꯒꯤ ꯆꯥꯛ ꯆꯥꯕ ꯐꯪꯗꯕ ꯃꯤ ꯃꯥꯜꯂꯦꯕ ꯅꯪꯒꯤ ꯈꯨꯉꯥꯡꯗꯣ
ꯐꯪꯗ꯭ꯔꯦ ꯃꯤꯃꯤ ꯃꯍꯥꯎꯒ ꯀꯥꯎꯈ꯭ꯔꯦ ꯫
ꯂꯨꯄꯥ ꯇꯔꯥ ꯐꯒꯅꯤ
ꯏꯆꯦ
ꯍꯣꯏ
ꯀꯥꯏꯗ ꯀꯣꯏꯕ ꯆꯠꯅꯤꯡꯕ ꯅꯪ
ꯏꯁ
ꯅꯪ ꯂꯨꯍꯣꯡꯗ꯭ꯔꯤꯉꯩꯗ ꯑꯩ ꯀꯣꯏꯍꯟꯒꯦ ꯇꯧꯕꯅꯦ
ꯑꯩꯗꯤ ꯁ꯭ꯋꯤꯠꯖꯥꯔꯂꯦꯟ ꯗ ꯆꯠꯅꯤꯡꯌꯦ
ꯁ꯭ꯋꯤꯖꯔꯂꯦꯟ ꯑꯁ ꯈꯔ ꯂꯥꯄ ꯃꯐꯝꯗ ꯍꯥꯏꯌꯣ
ꯎꯝꯝ ꯑꯇꯣꯞꯄꯗꯤ ꯆꯠꯅꯤꯡꯗꯦ
ꯂꯣꯛꯇꯥꯛ ꯂꯦꯛ ꯄꯨꯕꯤꯌꯨꯔꯥ ꯁ꯭ꯋꯤꯠꯖꯔꯂꯦꯟꯗꯤ ꯅꯪ ꯃꯜꯂꯦꯕ ꯂꯣꯛꯇꯥꯛ ꯂꯦꯛꯅ ꯈꯔ ꯂꯥꯞꯄꯦ
ꯅꯛꯀꯦꯔ ꯂꯞꯀꯦꯔ ꯑꯗꯨ ꯑꯣꯏ
ꯑꯗꯨꯗ ꯆꯠꯅꯤꯡꯉꯦ ꯍꯥꯏꯕ
ꯎꯝ
ꯑꯣ ꯑꯣ ꯑꯣ ꯅꯪ ꯂꯨꯍꯣꯡꯕ ꯗꯦꯠ ꯐꯤꯛꯁ ꯇꯧꯔꯀꯥꯟꯗ ꯀꯣ
ꯎꯝ
ꯑꯗꯨꯗ ꯑꯣꯏꯅ ꯆꯠꯂꯁꯦ ꯑꯗꯨ ꯑꯩ ꯍꯧꯖꯤꯛꯀꯣ
ꯎꯝ
ꯆꯠꯀꯅꯤ ꯆꯠꯀꯅꯤ ꯁꯣꯏꯗꯅ ꯆꯠꯀꯅꯤꯀꯣ
ꯑꯥꯎ
ꯑꯁ ꯀꯩꯗꯧꯅꯕꯅꯦ ꯁ꯭ꯋꯤꯖꯔꯂꯦꯟꯗꯨꯕꯨ
ꯁ꯭ꯋꯤꯠꯖꯔꯂꯦꯟꯗꯤ ꯃꯐꯝ ꯌꯥꯝ ꯐꯖꯕꯗꯨꯗꯤ
ꯑꯣ ꯑꯗꯨ ꯌꯨꯇ꯭ꯨꯞꯀꯨꯝꯕ ꯒꯣꯒꯜꯒꯨꯝꯕꯗ ꯌꯦꯡꯉꯣ ꯀꯩꯅꯣ
ꯎꯝ
ꯌꯨꯇꯨꯞ ꯀꯨꯝꯒ ꯀꯨꯒꯥꯜꯒꯨꯝꯕꯗ ꯌꯦꯡꯉꯨ ꯀꯩꯅꯣ
ꯑꯩꯗꯤ ꯌꯦꯡꯅꯤꯡꯗꯦ ꯁꯤꯜ ꯇꯥꯎꯅꯤꯡꯕꯒꯤꯅꯦ ꯆꯠꯂꯒꯅꯦ ꯂꯩꯕ ꯆꯠꯀꯗꯕ
ꯑꯣ ꯑꯣ ꯑꯣ ꯐꯣꯇꯣ ꯂꯧꯅꯤꯡꯉꯥꯏꯔꯣ
ꯍꯣꯏ
ꯑꯥ ꯏꯆꯦ ꯐꯣꯇꯣ ꯈꯨꯆꯣꯞ ꯁꯤꯗꯤ ꯀꯣ ꯆꯣꯞꯈ꯭ꯔꯦ ꯗꯒꯣ
ꯎ ꯑꯣꯄꯅꯤꯕ
ꯀꯅꯥꯅꯣ ꯐꯨꯠ ꯇꯨ ꯁꯤꯛꯁꯇꯤꯟ ꯊꯥꯎꯖꯟ ꯊꯝꯕꯣ ꯅꯪ ꯈꯛꯇꯅꯦꯀꯣ ꯑꯩ ꯄꯨꯟꯁꯤꯗ ꯊꯦꯡꯅꯔꯤꯁꯦ ꯐꯣꯇꯣꯕꯨ ꯁꯤꯛꯁꯇꯤꯟ ꯊꯥꯎꯖꯟꯗ ꯑꯦ ꯑꯔꯥꯌꯥ
ꯀꯅꯥꯅꯣ
ꯅꯪꯅꯤ ꯀꯩꯅꯣ
ꯀꯔꯤꯅꯣ
ꯅꯪ ꯐꯣꯇꯣ ꯁꯤꯛꯁꯇꯤꯟ ꯊꯥꯎꯖꯟ ꯂꯩꯌꯦꯗ
ꯎꯝ
ꯑꯗꯨ ꯑꯩ ꯅꯪꯈꯛꯇꯅꯦ ꯐꯥꯔꯁꯇ ꯇꯥꯏꯝꯅꯦ
ꯑꯩꯒꯤ ꯄꯦꯟ ꯗ꯭ꯔꯥꯏꯚꯇ ꯂꯣꯏꯅ ꯂꯧꯊꯣꯛꯈ꯭ꯔꯦ ꯑꯗꯨꯒ
ꯑꯥ
ꯋꯥꯠꯇꯦꯗ
ꯅꯩꯔꯦ ꯅꯪꯅ
ꯎꯝ ꯈꯔꯗꯤ ꯅꯩꯈ꯭ꯔꯦ
ꯑꯁꯁ ꯑꯃꯨꯛ ꯁ꯭ꯋꯤꯖꯔꯂꯦꯟꯗ ꯆꯠꯂꯗꯤ ꯗꯦꯕꯂꯞ ꯇꯧꯒꯅꯤꯀꯣ ꯈꯪꯉꯦ ꯑꯗꯨ ꯁꯤꯛꯁꯇꯤꯟ ꯊꯥꯎꯖꯟꯗꯒꯤ ꯗꯦꯕꯔꯥꯞ
ꯁꯨꯣꯏ ꯂ ꯑꯒꯦ
ꯅꯠꯇ꯭ꯔꯣ ꯁ꯭ꯋꯤꯖꯂꯦꯟ ꯆꯠꯂꯗꯤ ꯑꯗꯨꯅꯦ ꯈꯪꯉꯦꯕ ꯑꯁ ꯆꯠꯄ ꯍꯧꯅꯤꯉꯥꯏꯗ ꯔꯦꯗꯤ ꯇꯧꯔꯤꯉꯩꯗ ꯑꯁ ꯋꯤ ꯑꯥꯔ ꯔꯦꯗꯤ ꯇꯨ ꯒꯣ ꯇꯨ ꯁ꯭ꯋꯤꯖꯔꯂꯦꯟ ꯀ ꯇꯧꯅꯗꯀꯣ ꯈꯪꯉꯦꯗ ꯌꯨꯝ ꯌꯧꯅꯤꯡꯉꯥꯏ ꯋꯥꯠꯂꯤꯕꯣ ꯏꯆꯦ
ꯌꯥꯎꯔꯦ ꯁꯤ ꯌꯥꯎꯔꯗꯤ ꯄꯣꯊꯥꯔꯅꯤ ꯑꯩ
ꯌꯧꯗ꯭ꯔꯤꯕꯣ
ꯑꯥ
ꯌꯨꯝ ꯌꯧꯗ꯭ꯔꯤꯕꯣ
ꯆꯦ
ꯋꯥꯠꯂꯤꯕꯣ
ꯌꯥꯎꯔꯦꯕ
ꯌꯧꯔꯦ
ꯌꯥꯎꯔꯦ ꯑꯁꯤ ꯍꯣꯏ ꯂꯣꯏꯔꯗꯤꯅꯦ ꯂꯣꯏꯔꯁꯤꯀꯣ
ꯌꯨꯝꯗ ꯃꯤ ꯂꯩꯇ꯭ꯔꯣ
ꯂꯩ
ꯇꯥꯕꯔꯣ ꯀꯅꯥ ꯂꯩꯒꯦ
ꯑꯩ ꯏꯅꯥꯎ ꯅꯨꯄꯤ ꯃꯃꯥ
ꯍ ꯅꯅꯥꯎꯅꯨꯄꯤꯗꯣ ꯄꯤꯕꯤꯑꯣ ꯆꯦ
ꯎꯝ
ꯅꯅꯥꯎꯅꯨꯄꯤꯗꯨ ꯄꯤꯕꯤꯌꯣ
ꯑꯩꯁ ꯑꯩ ꯅꯪ ꯖꯨꯒꯣꯠ ꯆꯗ꯭ꯔꯥꯒ ꯀꯃꯥꯏꯅ ꯏꯅꯥꯎ ꯅꯨꯄꯤ ꯅꯪꯉꯣꯟꯗ ꯁꯤꯖꯤꯅ
ꯆꯨꯝꯅ ꯀꯣꯜ ꯇꯧꯒꯦ ꯍꯥꯏꯕꯅꯤꯗ ꯀꯅꯥ ꯍꯥꯏꯕꯅꯣꯗꯣ
ꯑꯗꯨ ꯅꯪꯅ ꯀꯣꯜ ꯇꯧꯔꯒ ꯃꯥꯅ ꯄꯛ ꯄꯥꯏꯒꯗꯕ ꯃꯤ ꯅꯠꯇꯦꯅꯦ
ꯑ
ꯑꯩꯒꯨꯝꯅ ꯃꯤꯕꯨ ꯄꯥꯡꯈꯨꯝ ꯈꯨꯝꯃꯒ ꯂꯩꯕ ꯃꯤꯅꯠꯇꯦ꯫ ꯅꯪ ꯂꯦꯛꯆꯔ ꯇꯥꯔꯒ ꯇꯣꯛꯀꯅꯤ ꯃꯥꯗꯤ ꯕꯥꯏꯕꯜ ꯇꯝꯕ ꯃꯤꯅꯤꯀꯣ꯫
ꯑꯣꯐ꯫
ꯅꯪꯁꯨ ꯀꯥꯎꯟꯁꯤꯂꯤꯡ ꯂꯧꯕꯤ꯫ ꯅꯪ ꯀꯣꯛ ꯆꯥꯛ꯫ ꯀꯅꯤ ꯑꯩꯅ ꯍꯧꯖꯤꯛ ꯅꯪꯕꯨ ꯂꯥꯏꯔꯤꯛ ꯄꯥꯑꯣ ꯂꯥꯏꯔꯤꯛ ꯄꯥꯎꯑꯣ ꯍꯥꯏꯕꯐꯥꯎ ꯅꯪ ꯇꯥꯅꯤꯡꯗ꯭ꯔꯒ ꯂꯩꯔꯤꯗꯣ꯫
ꯑꯗꯨꯅꯦ ꯑꯗꯨ ꯑꯗꯨꯗꯒꯤ ꯗꯕꯜ ꯑꯞ ꯍꯦꯟꯖꯤꯜꯂꯛꯇꯅꯀꯣ
ꯃꯥꯒꯤ ꯇ꯭ꯔꯤꯄꯜ ꯗꯕꯜ ꯂꯥꯛꯇꯣꯏꯅꯦ ꯅꯪ ꯈꯥꯡꯕ ꯉꯝꯃꯣꯏ
ꯑꯗꯨꯅꯦ ꯃꯣꯏ ꯃꯤ ꯑꯍꯨꯝ ꯈꯛꯇꯅꯦꯀꯣ ꯑꯗꯨꯗꯤ ꯅꯪꯒ ꯅꯆꯟꯅꯨꯄꯤꯒ ꯅꯆꯟꯅꯨꯄꯥꯒ
ꯍꯥꯏ ꯑꯩꯈꯣꯏ ꯃꯤ ꯇꯔꯨꯛꯅꯦ ꯌꯨꯝ ꯄꯥꯟꯈ꯭ꯔꯕꯒꯤꯅꯤ ꯂꯣꯏꯅ
ꯅꯠꯇꯦ ꯍꯧꯖꯤꯛ ꯍꯧꯖꯤꯛ ꯌꯨꯝꯗ ꯂꯩꯕ꯫
ꯍꯧꯖꯤꯛ ꯂꯩꯕꯁꯤ ꯑꯩꯒꯤ ꯆꯤꯡꯗꯒꯤ ꯃꯤ ꯑꯃ ꯂꯥꯛꯑꯦ ꯄꯥꯈꯪ ꯑꯅꯤ꯫ ꯑꯉꯥꯡ ꯑꯅꯤꯒ ꯑꯩꯈꯣꯏ ꯗꯥꯗꯥ ꯊꯣꯛꯄꯒꯤ ꯃꯆꯥ ꯑꯩꯈꯣꯏ ꯑꯩꯈꯣꯏꯗ ꯂꯥꯏꯔꯤꯛ ꯇꯝꯕ ꯂꯥꯛꯑꯒ ꯂꯩ꯫
ꯑꯣ꯫
ꯑꯕꯣꯛ ꯂꯩꯌꯦ ꯏꯃꯥ ꯏꯄꯥ꯫
ꯑꯣ ꯑꯕꯣꯛꯇ ꯕꯤꯌꯣ ꯑꯃꯨꯛꯇ ꯄꯤꯕꯤꯌꯨ ꯑꯕꯣꯛꯇ꯫
ꯌꯥꯔꯦꯅ꯫
ꯑꯩ ꯐꯖꯅ ꯍꯥꯏꯕꯤꯒꯦ ꯅꯪꯒꯤꯗꯣ꯫
ꯑꯩꯒꯤ ꯀꯔꯤ ꯂꯩꯕ꯭ꯔꯣ꯫
ꯆꯍꯤꯗꯣ ꯌꯥꯗ꯭ꯔꯦꯕ꯫ ꯑꯗꯨ ꯐꯖꯅ ꯍꯥꯏꯕꯤꯒꯦ ꯇꯧꯕꯅꯤꯗ ꯑꯕꯣꯛꯇꯤ ꯐꯖꯅ ꯈꯪꯉꯝꯅꯤꯃꯥ꯫
ꯎꯝ꯫
ꯑꯁ ꯃꯤ ꯈꯨꯠ ꯌꯥꯝꯗꯨꯒ ꯃꯈꯣꯟꯅꯤ ꯁꯨꯡ ꯇꯥ ꯇꯥꯗꯦꯅꯦ꯫
ꯍꯧꯖꯤꯛꯇꯤ ꯃꯁꯥ ꯃꯁꯥꯒꯤ ꯊꯕꯛ ꯂꯣꯏꯅ ꯆꯠꯅꯔꯦꯅ꯫ ꯑꯩꯅ ꯑꯩꯅ ꯋꯥꯁꯨ ꯉꯥꯡꯒꯅꯣ ꯍꯥꯏꯕ ꯑꯩꯅ ꯐꯣꯟ ꯇꯧꯕ ꯍꯧꯔꯗꯤ꯫ ꯑꯗꯨꯒꯤ ꯃꯤ꯫ ꯃꯣꯏ ꯌꯥꯝ ꯁꯥꯎꯕꯅꯦ ꯈꯪꯕ꯭ꯔꯥ ꯁꯤꯒꯤ ꯑꯩ ꯌꯥꯎꯕꯗꯒꯤ꯫ ꯃꯌꯥꯝ ꯁꯥꯎꯅꯤꯡꯕꯅꯦ꯫
ꯅꯪꯉꯣꯟꯗ꯫
ꯎꯝ꯫
ꯑꯁ ꯌꯥꯝ ꯍꯩꯈ꯭ꯔꯦꯗꯥꯀꯣ ꯅꯪꯁꯦ꯫ ꯑꯁ ꯋꯥꯉꯥꯡꯗꯣ ꯑꯁ ꯋꯥꯔꯅꯤꯡ ꯄꯤꯔꯤꯔ꯫ ꯇꯕꯔꯣ ꯏꯁꯦ꯫
ꯋꯥꯔꯅꯤꯡꯗꯤ ꯅꯠꯇꯦ ꯋꯥꯔꯅꯤꯡ ꯃꯛꯇꯤ ꯅꯠꯇꯦꯗꯥ꫰꫰
ꯆꯨꯝꯅ ꯍꯥꯏꯕ꯭ꯔꯣ꯫
ꯎꯝ꯫
ꯑꯁ꯫